ꯊꯣꯡꯉꯔꯕꯣ ꯅꯪ ꯀꯃꯥꯏꯅ ꯇꯧꯔꯝꯃꯣ
ꯈꯕ꯭ꯔꯣ
ꯇꯥꯏꯌꯦ ꯇꯥꯏꯌꯦ ꯆꯥꯛ ꯏꯁꯤꯡ ꯊꯣꯡꯉꯕ꯭ꯔꯣ ꯀꯃꯥꯏ ꯇꯧꯔꯃꯣ
ꯆꯥꯛ ꯏꯁꯤꯡꯗꯤ ꯊꯣꯡꯉꯦ ꯑꯩꯗꯤ ꯆꯥꯔꯔꯣꯏ ꯉꯁꯤꯁꯦ ꯑꯩꯁꯦ ꯄꯨꯛꯁꯦ ꯈꯔ ꯅꯨꯡꯉꯥꯏꯇꯦ ꯑꯗꯨꯗꯨꯅ ꯑꯩꯗꯤ ꯆꯥꯛꯁꯤ ꯆꯥꯔꯔꯣꯏꯅꯦ ꯇꯧꯕꯅꯦ ꯅꯪꯗꯤ ꯆꯥꯛ ꯏꯁꯤꯡ ꯆꯥꯔꯕ꯭ꯔꯣ
ꯑꯩ ꯆꯥꯗ꯭ꯔꯤ ꯋꯥꯠꯂꯦ ꯑꯩꯁꯨ ꯉꯁꯤꯗꯤ ꯁꯥꯅ ꯁꯥꯕꯁꯤꯗꯅꯦ ꯑꯆꯝꯕ ꯑꯃ ꯊꯣꯡꯒꯦꯅ ꯈꯜꯂꯝꯕꯅꯦ ꯅꯪ ꯀꯔꯤ ꯆꯥꯁꯤꯂꯨꯔꯒꯦ ꯄꯨꯛꯂꯥ ꯄꯨꯛ ꯅꯨꯡꯉꯥꯏꯇꯦ ꯍꯥꯏꯗꯨꯕ
ꯑꯦ ꯉꯁꯥꯏ ꯑꯌꯨꯛꯁꯦ ꯎꯁꯣꯞ ꯑꯃ ꯆꯠꯂꯨꯏꯌꯦ ꯎꯁꯣꯞꯀꯤ ꯆꯥꯛ ꯏꯟꯁꯥꯡ ꯈꯔ ꯆꯥꯁꯤꯜꯂꯨꯕ ꯑꯗꯨꯗ ꯈꯔ ꯌꯥꯝꯅ ꯍꯦꯛ ꯆꯥꯁꯤꯜꯂꯨꯔꯦ ꯇꯧꯔꯤꯁꯦ ꯑꯗꯨꯒꯤ ꯄꯨꯛꯁꯤ ꯍꯨꯗꯨꯛ ꯨꯗꯨꯛ ꯇꯧꯔꯒ ꯇꯧꯔꯦ ꯑꯩꯗꯤ ꯁꯒꯣꯜ ꯍꯋꯥꯏ ꯆꯥꯕꯁꯤ ꯌꯥꯗꯕꯅꯦꯕ ꯁꯒꯣꯜ ꯍꯋꯥꯏ ꯊꯣꯡꯕꯁꯤ ꯌꯥꯝ ꯄꯥꯝꯗꯤ ꯄꯥꯝꯖꯕ ꯑꯩꯅ ꯁꯒꯣꯜ ꯍꯋꯥꯏ ꯊꯣꯡꯕꯗꯨ ꯈꯔ ꯌꯥꯝ ꯍꯦꯛ ꯆꯥꯁꯤꯜꯂꯨꯔꯦ ꯃꯃꯣꯟꯒꯤ ꯈꯥꯕꯩꯗꯣ ꯑꯅꯤ ꯍꯦꯛ ꯈꯣꯊꯔꯒ ꯑꯗꯨꯃꯥꯏꯅ ꯀꯂꯟꯗꯨ ꯆꯥꯁꯤꯜꯂꯨꯔꯦ ꯑꯗꯨꯗꯒꯤꯗꯤ ꯎꯁꯣꯞꯀꯤꯗꯤ ꯍꯋꯥꯏ ꯆꯦꯡꯋꯥꯏ ꯉꯥꯛꯇꯅꯤꯗꯣ ꯅꯨꯡꯁꯤꯠ ꯆꯥꯎꯕ ꯉꯥꯛꯇꯅꯤꯗꯣ ꯑꯗꯨꯅ ꯅꯨꯡꯁꯤꯠ ꯆꯥꯎꯔꯤꯌꯦ ꯀꯟꯅ ꯇꯧꯔꯤꯁꯦ ꯑꯗꯨꯅ ꯅꯨꯃꯤꯗꯥꯡ ꯆꯥꯛ ꯆꯥꯁꯤꯜꯂꯔꯣꯏ ꯇꯧꯕꯅꯦ ꯆꯝꯐꯨꯠ ꯑꯃꯕꯨꯗꯤ ꯆꯥꯅꯤ ꯆꯝꯐꯨꯠ ꯐꯣꯡ ꯐꯣꯡ ꯁꯥꯕꯗ ꯆꯝꯐꯨꯠ ꯐꯨꯠꯂꯤ ꯑꯗꯨꯒ ꯆꯝꯐꯨꯠꯇꯨ ꯑꯣꯏꯅ ꯆꯥꯒꯦꯅꯦꯅ ꯇꯧꯏꯤ ꯊꯝꯕꯧ ꯆꯝꯐꯨꯠꯇꯣ ꯆꯥꯔꯕ꯭ꯔꯣ ꯅꯪꯕꯨ ꯊꯕꯛ ꯆꯝꯐꯨꯠꯇꯨ ꯐꯨꯠꯂꯤ ꯑꯩꯁꯨ ꯃꯤꯅ ꯍꯥꯏꯔꯛꯇꯅꯦ ꯊꯕꯛ ꯆꯝꯐꯨꯠꯇꯨ ꯆꯥꯕꯅꯦ ꯌꯥꯝ ꯍꯥꯎ ꯂꯩꯔꯝꯃꯤꯅꯦ ꯅꯪꯕꯨ
ꯍꯥꯎꯕꯅꯦ ꯑꯗꯨꯃꯥꯏꯅ ꯃꯌꯥꯟ ꯃꯌꯥꯟ ꯇꯧꯕ ꯀꯥꯟꯗ ꯆꯝꯐꯨꯠꯇꯨ ꯁꯨ ꯁꯨ ꯊꯨꯝꯃꯒꯅꯦ ꯑꯩꯁꯨ ꯑꯃꯨꯛ ꯑꯩꯈꯣꯏ ꯃꯥꯅ ꯐꯨꯠꯄꯗꯅ ꯑꯍꯥꯟꯕ ꯆꯥꯏ ꯃꯤꯗꯗꯤ ꯆꯥꯗ꯭ꯦꯕ ꯍꯥꯏ ꯆꯥꯅꯤꯡꯗꯦ ꯈꯣꯠꯇꯦꯅ ꯑꯗꯨꯝ ꯍꯤꯡꯅꯝ ꯁꯤꯡꯖꯨꯒꯨꯝꯕ ꯑꯗꯨꯝꯕꯗꯗꯤ ꯍꯥꯞꯄꯒꯗꯤ ꯆꯥꯔꯦꯕꯀꯣ ꯑꯗꯨꯒ ꯆꯝꯐꯨꯠꯇꯗꯤ ꯄꯥꯛꯅ ꯆꯥꯗ꯭ꯦ ꯑꯗꯣ ꯍꯥꯎꯕꯨꯗꯤ ꯍꯥꯎꯕꯅꯦ ꯑꯩꯁꯨ ꯅꯍꯃꯨꯛ ꯆꯥꯈ꯭ꯔꯦ ꯑꯗꯨꯃꯥꯏꯅ ꯍꯣꯏ ꯑꯁꯣꯛꯀꯨꯝꯕꯁꯤꯗꯤ ꯍꯥꯏꯗꯤ ꯃꯣꯏꯗꯤ ꯑꯁꯤꯟ ꯀꯥꯈꯠꯂꯒ ꯊꯥꯎꯅꯣ ꯃꯌꯥꯛ ꯃꯊꯨ ꯌꯥꯡꯕꯅꯤꯅ ꯄꯣꯛꯀꯩꯁꯦ ꯅꯨꯡꯉꯥꯏꯇꯕꯅꯤ ꯑꯗꯨ ꯆꯔꯥ ꯍꯦꯟꯕꯗꯨꯗꯤ ꯇꯧꯔꯨꯅꯨ ꯑꯗꯨꯃꯥꯏꯅ ꯆꯝꯐꯨꯠ ꯑꯃ ꯆꯥꯔ ꯈꯣꯠꯂ ꯑꯗꯨꯃꯥꯏꯅ ꯇꯧ ꯑꯩꯁꯨ ꯀꯣꯕꯤ ꯈꯔꯒ ꯈꯥꯃꯦꯟꯁꯤꯟ ꯈꯔꯒ ꯂꯩꯒꯦ ꯑꯗꯨ ꯆꯝꯊꯣꯡ ꯊꯣꯡꯖꯤꯟꯁꯤꯔꯅ ꯇꯧꯔꯝꯃꯤꯅꯦ ꯑꯗ ꯅꯪꯗꯨ ꯆꯥꯔꯕ꯭ꯔꯥ ꯈꯣꯠꯂꯕ꯭ꯔꯥ ꯍꯪꯒꯦꯅ ꯍꯥꯏꯗꯤ ꯆꯥꯛꯁꯨ ꯄꯨꯛ ꯊꯂꯦꯅ ꯑꯩꯁꯨ ꯅꯪꯉꯣꯟꯗ ꯑꯗꯨꯝ ꯄꯥꯎ ꯐꯥꯎꯒꯦꯅ ꯅꯪꯉꯣꯟꯗ ꯑꯃꯛ ꯄꯥꯎ ꯐꯣꯟ ꯇꯧꯔꯛꯏꯅꯦ
ꯍꯣꯏꯌꯦ ꯅꯪꯅ ꯐꯣꯟ ꯇꯧꯔꯛꯏꯁꯤꯁꯨ ꯐꯔꯦ ꯑꯩꯁꯤ ꯐꯣꯟꯁꯤꯗ ꯚꯤꯗꯤꯑꯣꯁꯤ ꯌꯦꯡꯉꯒ ꯂꯩꯔꯝꯕꯅꯤ ꯑꯗꯒꯤ ꯑꯩꯁꯤꯕꯨ ꯇꯧꯐꯝ ꯈꯪꯗꯗꯅ ꯆꯥꯛꯁꯨ ꯆꯥꯛꯁꯨ ꯂꯣꯏꯊꯣꯛꯈ꯭ꯔꯦ ꯃꯣꯏ ꯃꯈꯩꯒꯤ ꯏꯃꯨꯡ ꯃꯈꯩꯒꯤ ꯆꯥꯅꯕꯗꯤ ꯑꯗꯣ ꯑꯩꯁꯨ ꯉꯥꯏꯍꯥꯛꯇꯪ ꯆꯥꯕꯁꯤ ꯋꯥꯠꯂꯤꯦ ꯈꯔꯁꯨ ꯉꯜꯂꯦꯅ ꯇꯧꯔꯒ ꯃꯣꯏ ꯃꯈꯩꯁꯨ ꯃꯁꯥ ꯃꯁꯥ ꯏꯁꯥꯒꯤ ꯂꯥꯏꯔꯤꯛ ꯄꯥꯅꯕ ꯈꯣꯠꯄ ꯇꯧꯅꯔꯤꯌꯦ ꯑꯗꯨꯗꯨꯅ ꯑꯩꯁꯨ ꯐꯣꯟꯁꯨ ꯌꯦꯡꯉꯒ ꯂꯩꯔꯝꯂ ꯅꯪ ꯐꯣꯟ ꯇꯧꯔꯛꯏꯁꯤꯦ ꯐꯔꯕꯅꯤ ꯑꯩꯈꯣꯏꯒꯤ ꯊꯝꯕꯧꯁꯦ ꯑꯩꯈꯣꯏꯅꯗꯤ ꯁꯨꯝ ꯃꯌꯥꯝꯅ ꯑꯌꯥꯝꯕ ꯆꯥꯅꯕꯁꯦ ꯑꯩꯈꯣꯏꯒꯤ ꯀꯩꯅꯣ ꯑꯣꯏꯅ ꯆꯥꯅꯩꯗꯅ ꯁꯨꯝ ꯁꯤꯡꯖꯨ ꯁꯨꯔꯒ ꯑꯣꯏꯅ ꯆꯥꯅꯩꯗꯅ ꯑꯗꯣ ꯊꯝꯕ ꯁꯤ ꯑꯩꯈꯣꯏꯒꯤ ꯆꯃꯥꯏꯗꯅꯦ ꯉꯥꯜꯂꯒ ꯆꯥꯕꯁꯨ ꯌꯥꯝ ꯍꯥꯎꯋꯦꯕꯀꯣ ꯑꯗꯣ ꯆꯃꯥꯏꯗ ꯉꯥꯟꯗꯕꯤꯗꯅꯦ ꯍꯧꯖꯤꯛ ꯑꯩꯅ ꯆꯝꯐꯨꯠ ꯐꯨꯠꯄꯁꯦ ꯑꯁꯨꯃꯥꯏꯅ ꯍꯥꯞꯆꯤꯟꯕꯁꯤꯁꯨ ꯌꯥꯝ ꯍꯥꯎꯋꯦ ꯇꯧꯔꯤꯁꯦ ꯑꯩꯗꯤꯅꯦ ꯊꯝꯕꯧꯁꯤ ꯂꯩꯔ ꯂꯩꯔꯒ ꯑꯗꯨꯃꯥꯏꯅ ꯆꯥꯕꯗ ꯂꯩꯔꯕꯅꯦ ꯍꯥꯏꯗꯤꯅꯦ ꯑꯩꯗꯤ ꯊꯝꯕꯧꯁꯦ ꯍꯦꯛ ꯍꯤꯡꯅ ꯆꯥ ꯗꯤ ꯂꯣꯛ ꯌꯥꯝ ꯊꯨꯡꯒꯜꯂꯦꯕ ꯑꯩ ꯍꯥꯏꯔꯗꯅ ꯈꯤꯇꯪ ꯍꯦꯛ ꯆꯥꯁꯤꯜꯂꯨꯕꯒ ꯈꯤꯇꯪ ꯍꯦꯛ ꯍꯦꯟꯖꯤꯜꯂꯨꯕꯒ ꯏꯁꯥꯁꯦ ꯑꯃ ꯅꯠꯇ꯭ꯔꯒ ꯑꯃ ꯇꯧꯔꯛꯇꯣꯒꯤ ꯑꯗꯨꯝ ꯇꯧꯕꯁꯦ ꯑꯗꯣ ꯍꯧꯖꯤꯛꯁꯨ ꯄꯨꯛꯁꯤ ꯑꯃꯨꯛ ꯇꯧꯔꯤꯁꯤꯅꯦ ꯑꯗꯨꯃꯥꯏꯅ ꯑꯩꯁꯨ ꯊꯝꯕꯧꯁꯤ ꯌꯥꯝꯅ ꯆꯥꯖꯅꯤꯡꯕ ꯑꯩꯅ ꯊꯨꯝ ꯃꯣꯔꯣꯛꯀ ꯅꯝꯃꯒ ꯃꯣꯔꯣꯛ ꯑꯁꯨꯕꯒ ꯇꯧꯕꯗꯣ ꯍꯥꯎꯋꯏꯗꯅ ꯑꯩꯈꯣꯏꯒꯤ ꯊꯝꯕꯧꯁꯤꯦ ꯒ꯭ꯔꯧ ꯒ꯭ꯔꯧ ꯁꯥꯏꯔꯒ ꯇꯧꯕꯗꯣ ꯑꯗꯨ ꯆꯥꯖꯅꯤꯡꯕꯗꯣ ꯑꯩꯗꯤ ꯆꯥꯗ꯭ꯔꯕꯅꯦ ꯀꯨꯏꯔꯕꯅꯦ ꯆꯥꯗꯕ ꯍꯥꯏꯗꯤ ꯂꯣꯛꯇꯨ ꯊꯨꯡꯉꯛꯄ ꯊꯨꯡꯉꯛꯑꯦꯅ ꯍꯦꯛꯇ ꯇꯧꯕꯒ ꯑꯗꯨꯗꯨꯒꯤ ꯑꯩꯁꯦ ꯍꯧꯖꯤꯛꯁꯦ ꯁꯤꯒꯤ ꯆꯝꯐꯨꯠ ꯁꯤꯒ ꯆꯝꯃꯥꯏ ꯉꯥꯜꯂꯒ ꯆꯥꯕꯁꯤ ꯁꯨꯃꯥꯏꯅ ꯆꯥꯕꯁꯤ ꯌꯥꯏ ꯍꯥꯏꯔꯛꯄꯗꯒꯤꯅꯦ ꯁꯤꯗ ꯇꯧꯔꯒ ꯆꯥꯕꯗꯅꯦ ꯑꯗꯨꯃꯥꯏꯅ ꯇꯧꯔꯕꯅꯤ ꯕꯦꯂꯦꯟꯗ꯭ꯔꯤ ꯕꯦꯂꯦꯟꯗ꯭ꯔꯤ ꯈꯔꯒ ꯍꯥꯞꯄꯤ ꯕꯦꯂꯦꯟꯗ꯭ꯔꯤꯗꯨꯁꯨ ꯑꯇꯦꯛꯄ ꯑꯅꯧꯕꯗꯣꯅ ꯉꯁꯥꯏ ꯀꯩꯊꯦꯜꯗꯒꯤ ꯊꯣꯛꯎꯔꯦ ꯑꯌꯨꯛꯇ ꯀꯩꯊꯦꯜ ꯀꯥꯕꯁꯤ ꯌꯥꯝ ꯅꯨꯡꯉꯥꯏꯌꯦ ꯑꯩꯗꯤ ꯄꯣꯠꯁꯤ ꯂꯩꯔꯁꯨ ꯂꯩꯗ꯭ꯔꯁꯨꯅꯦ ꯋꯥꯛꯀꯤꯡ ꯑꯣꯏꯅ ꯆꯠꯂꯒꯅꯦ ꯑꯌꯨꯛꯁꯤ ꯑꯍꯣꯡ ꯑꯆꯥꯎ ꯌꯥꯝ ꯐꯪꯉꯦꯕ ꯑꯗꯨꯃꯥꯏꯅ ꯂꯩꯔꯨꯔꯤꯅꯤ ꯑꯗꯨꯅ ꯑꯅꯤꯗꯣ ꯀꯩꯅꯣ ꯇꯧꯔ ꯑꯅꯤꯗꯣ ꯆꯥꯔꯅꯤ ꯃꯦꯂꯦꯟꯗ꯭ꯔꯤ ꯆꯝꯐꯨꯠꯀ ꯊꯝꯕꯣꯛ ꯆꯝꯐꯨꯠꯀꯗꯣ
ꯚꯦꯂꯦꯟꯇ꯭ꯔꯤꯗꯨꯗꯤ ꯑꯩꯗꯤ ꯍꯩꯅꯗꯦ ꯍꯥꯏꯗꯤ ꯆꯝꯃꯥꯏꯒꯨꯝꯕ ꯉꯥꯟꯕꯒꯨꯝꯕꯥꯟꯗꯗꯤ ꯆꯥꯏꯕꯀꯣ ꯑꯗꯨꯒ ꯆꯝꯐꯨꯠꯀꯨꯝꯕꯗꯗꯤ ꯃꯥꯒꯤ ꯃꯔꯤꯒꯤ ꯍꯥꯏꯗꯤ ꯅꯥ ꯅꯥ ꯂꯥꯎꯕꯗꯣ ꯑꯗꯨꯗꯣ ꯑꯩꯁꯨ ꯍꯩꯅꯗꯗꯅ ꯆꯥꯗꯦ ꯅꯪ ꯍꯩꯕ ꯍꯩꯅꯔꯗꯤ ꯑꯗꯨꯃꯥꯏꯅ ꯆꯥꯎ ꯍꯥꯏꯗꯤ ꯍꯤꯡꯅ ꯄꯨꯔꯥ ꯐꯨꯠꯄꯗꯨꯗꯤ ꯅꯪ ꯍꯤꯡꯅ ꯆꯥꯕꯗꯨ ꯅꯪꯅ ꯍꯥꯏꯗꯤ ꯁꯥꯏꯅꯁꯀꯨꯝꯕ ꯂꯩꯕ ꯂꯣꯛ ꯊꯨꯡꯒꯟꯕ ꯃꯤꯗꯗꯤ ꯅꯨꯡꯉꯥꯏꯇꯦ ꯍꯥꯏꯕꯅꯤꯅꯅꯦ ꯑꯗꯨꯃꯥꯏꯅ ꯐꯨꯠꯂꯒ ꯈꯣꯠꯂꯒ ꯆꯥꯎꯋ ꯑꯗꯨꯅ ꯐꯩꯒꯤ
ꯎꯝ ꯆꯥꯔꯤꯅꯤ ꯇꯧꯔꯤꯁꯤ ꯑꯗꯨꯒ ꯅꯪꯁꯨꯅꯦ ꯍꯌꯦꯡꯅꯦ ꯊꯣꯛꯂꯛꯑꯣ ꯑꯌꯨꯛꯇꯨꯅꯦ ꯋꯥꯛꯀꯤꯡ ꯑꯣꯏꯅꯅꯦ ꯆꯠꯂꯨꯁꯤ ꯏꯕꯥꯅꯤ ꯅꯪ ꯅꯪꯅ ꯅꯪꯗꯤ ꯑꯁꯣꯨꯝ ꯂꯧꯕꯨꯛ ꯂꯣꯝꯗ ꯑꯣꯏꯅ ꯆꯠꯄ꯭ꯔꯥ ꯀꯩ ꯑꯗꯨꯝ ꯀꯩꯅꯣꯝ ꯇꯧꯗꯥꯏꯅꯦ ꯑꯗꯣ ꯍꯌꯦꯡꯗꯤꯅꯦ ꯁꯣꯝ ꯅꯥꯀꯜꯂꯣꯝꯗ ꯑꯌꯨꯛꯇꯅꯦ ꯀꯩꯊꯦꯜꯗꯣ ꯑꯉꯟ ꯑꯉꯟꯕꯗꯅꯦ ꯄꯣꯠꯇꯣ ꯑꯇꯦꯛ ꯑꯇꯦꯛꯄꯗꯣ ꯌꯥꯝ ꯄꯨꯈꯠꯂꯦꯕ ꯑꯗꯩ ꯍꯧꯖꯤꯛꯇꯤ ꯍꯪꯒꯥꯝꯁꯨꯅꯦ ꯃꯀꯥꯞ ꯐꯖ ꯐꯖꯕꯗꯣ ꯑꯁ ꯑꯇꯦꯛꯄꯗꯣ ꯐꯖꯈ꯭ꯔꯖꯥꯠꯅꯤꯗ ꯑꯗꯒꯤ ꯌꯦꯦꯝꯗꯦꯝꯁꯨ ꯉꯁꯤꯗꯤ ꯌꯥꯝ ꯐꯖꯕ ꯄꯨꯔꯛ ꯂꯩꯔꯝꯃꯦ ꯑꯩꯗꯤ ꯌꯦꯦꯝꯗꯦꯝ ꯆꯥꯅꯤꯡ ꯆꯥꯅꯤꯡꯗꯅ ꯂꯩꯔꯝꯕꯅꯦ ꯑꯗꯨ ꯌꯦꯦꯝꯗꯦꯝ ꯍꯣꯏ ꯑꯗꯒꯤ ꯀꯔꯤ ꯀꯔꯤ ꯑꯇꯦꯛ ꯑꯅꯧ ꯈꯪꯗꯦ ꯍꯋꯥꯏ ꯊ꯭ꯔꯥꯞꯇꯨꯁꯨꯅꯦ ꯐꯖ ꯐꯖꯕꯗꯣ ꯃꯁꯥ ꯃꯁꯥꯒꯤ ꯃꯌꯨꯝꯗꯒꯤ ꯍꯦꯛꯅꯔꯛꯄꯗꯣ ꯑꯌꯨꯛꯇꯤ ꯌꯥꯝ ꯄꯨꯈꯠꯅꯔꯛꯑꯦꯕ ꯑꯗꯨ ꯂꯩꯔꯨꯁꯨ ꯂꯥꯎ ꯇꯧꯔꯤꯁꯦ ꯑꯗꯒꯤ ꯑꯩꯗꯣ ꯉꯥꯁꯨ ꯇꯥꯎꯔꯒ ꯆꯥꯅꯕꯗ ꯂꯩꯇ꯭ꯔꯦ ꯉꯁꯤꯗꯤ ꯉꯥꯗꯨꯣ ꯊꯣꯛꯑꯝꯗꯔꯦ ꯑꯩꯗꯣ ꯉ ꯀꯩꯅꯣ ꯇꯧꯕꯒꯤ ꯃꯣꯏꯗꯣ ꯈꯪꯗꯦ ꯑꯩꯅ ꯂꯩꯕ ꯍꯦꯛ ꯍꯦꯛꯇ ꯂꯩꯕ ꯉꯥꯌꯣꯟꯕꯤꯗꯣ ꯑꯗꯨꯏꯗꯣ ꯊꯣꯛꯑꯝꯗꯔꯦ ꯃꯣꯏ ꯃꯆꯥꯅꯨꯄꯤ ꯂꯨꯍꯣꯡꯉ ꯍꯥꯏꯕ꯭ꯔꯥ ꯀꯔꯤꯒꯤꯅꯣ ꯑꯗꯨꯅ ꯍꯌꯦꯡꯗꯒꯤ ꯊꯣꯛꯂꯛꯀꯅꯤ ꯍꯥꯏꯌꯦꯅ ꯇꯧꯔꯒ ꯑꯩꯗꯣ ꯃꯥꯒꯤꯗꯩꯅ ꯉꯥꯗꯣ ꯃꯁꯛ ꯈꯪꯉꯦꯅ ꯑꯩꯗꯣ ꯑꯇꯣꯞꯄꯗꯩꯗꯤ ꯂꯩꯔꯛꯇꯕ ꯑꯗꯨꯅ ꯍꯌꯦꯡ ꯑꯩꯁꯨ ꯉꯥ ꯂꯩꯕ ꯑꯣꯏꯅ ꯑꯗꯒꯤ ꯑꯩ ꯗꯤ ꯅꯨꯡꯇꯤ ꯅꯨꯡꯇꯤꯒꯤ ꯑꯗꯨꯃꯥꯏꯅ ꯆꯠꯂ ꯆꯠꯂꯒ ꯑꯣꯏꯅ ꯐ꯭ꯔꯦꯖꯇꯨ ꯑꯣꯏꯕꯗꯣ ꯑꯇꯦꯛ ꯑꯇꯦꯛꯄꯗꯣ ꯑꯣꯏꯅ ꯆꯥꯏꯌꯦꯕ ꯐ꯭ꯔꯤꯖꯇ ꯍꯥꯞꯄꯒ ꯇꯧꯕꯤꯗꯣ ꯑꯩꯗꯤ ꯄꯥꯝꯗꯗꯅ ꯆꯥꯗꯦꯕ ꯑꯗꯨꯗꯨꯅ ꯍꯌꯦꯡꯗꯤ ꯊꯣꯛꯂꯛꯑꯣ ꯋꯀꯤꯡꯗꯨꯣ ꯁꯣꯝꯗ ꯑꯌꯨꯛ ꯉꯟꯇꯥꯅ ꯑꯗꯨꯗꯨꯒꯅꯦ ꯀꯩꯊꯦꯜ ꯀꯥꯔꯨꯁꯦ
ꯀꯥꯔꯨꯁꯦ ꯌꯥꯏ ꯅꯪ ꯍꯥꯏꯔꯛꯄ ꯑꯩꯗꯨꯁꯨꯅꯦ ꯍꯥꯏ ꯑꯌꯨꯛ ꯉꯟꯇꯥꯗꯗꯤ ꯏꯊꯟꯗ ꯊꯣꯛꯄꯗꯨꯁꯨ ꯅꯨꯡꯉꯥꯏꯇꯦꯗꯅ ꯑꯌꯨꯛꯇꯅ ꯀꯣꯕꯤꯒꯨꯝꯕ ꯀꯔꯤꯒꯨꯝꯕ ꯍꯥꯏꯗꯤ ꯌꯦꯟꯗꯦꯝꯒꯨꯝꯕꯅꯪ ꯉ ꯍꯥꯏꯒꯨꯝꯕꯗ ꯌꯦꯟꯗꯦꯝꯒꯨꯝꯕꯗꯨꯅ ꯐ꯭ꯔꯦꯁ ꯑꯣꯏꯕꯗꯣ ꯑꯌꯨꯛꯇꯅ ꯃꯌꯥꯝ ꯄꯨꯔꯛꯏꯗꯅ ꯍꯥꯏꯗꯤ ꯍꯧꯖꯤꯛꯀꯥꯟꯗꯤ ꯁꯥꯔꯕꯅꯤꯅ ꯄꯣꯠꯁꯤꯡꯁꯦ ꯐ꯭ꯔꯤꯖꯇ ꯊꯝ ꯊꯥꯔꯁꯨꯦ ꯍꯦꯛꯇ ꯐꯠꯂꯝꯃꯦꯕ ꯑꯗꯨꯅ ꯐ꯭ꯔꯦꯁ ꯑꯣꯏꯕꯗꯣ ꯈꯔ ꯑꯌꯨꯛ ꯉꯟꯇꯥꯗꯨꯗ ꯌꯦꯡꯍꯧꯔꯦꯗꯅ ꯃꯀꯥ ꯑꯆꯧ ꯑꯆꯧꯕ ꯀꯣꯕꯤ ꯀꯩꯀꯩꯗꯣ ꯑꯗꯨꯃꯥꯏꯅ ꯇꯧꯔꯒ ꯌꯦꯡꯉ ꯂꯩꯕꯅꯦꯁꯦ ꯑꯩꯁꯨ ꯉꯥꯗꯨ ꯂꯩꯅꯤꯡꯉꯤꯅꯦ ꯉꯥꯗꯣ ꯍꯥꯏꯗꯤ ꯑꯆꯧ ꯑꯆꯧꯕꯗꯨꯅꯅꯦ ꯑꯃ ꯀꯀꯛ ꯃꯀꯛ ꯀꯛꯊꯣꯛꯑꯒꯅꯦ ꯐ꯭ꯔꯤꯖꯔꯗ ꯀꯣꯛ ꯊꯝꯕ ꯑꯗꯨꯅ ꯐꯩꯌꯦꯕ ꯍꯥꯏꯗꯤ ꯏꯟꯖꯥꯡ ꯐꯥꯏꯔꯛ ꯇꯥꯕ ꯀꯥꯟꯗ ꯈꯥꯃꯦꯟꯁꯤ ꯈꯔ ꯑꯗꯒꯤ ꯑꯂꯨ ꯈꯔ ꯁꯨꯖꯤꯜꯂ ꯀꯣꯛ ꯊꯣꯡꯕ ꯑꯗꯒꯤ ꯑꯉꯥꯡꯒꯤꯁꯨ ꯉꯥꯏꯔꯕ ꯑꯆꯧ ꯑꯆꯧꯕ ꯉꯥ ꯑꯗꯨ ꯆꯥꯎꯔꯗꯤ ꯃꯔꯨ ꯌꯥꯎꯗꯦꯕ ꯑꯩꯈꯣꯏ ꯑꯉꯥꯡꯉꯩ ꯁꯤꯅ ꯃꯔꯨ ꯌꯥꯝ ꯄꯟꯒꯜꯂꯦꯕ ꯑꯗꯨꯗꯅꯦ ꯑꯩꯁꯨ ꯉꯥꯁꯦ ꯄꯥꯛ ꯂꯩꯗꯕꯅꯦ ꯍꯥꯏꯗꯤ ꯃꯣꯏ ꯌꯦꯟꯗꯣ ꯇꯥꯎꯊꯣꯛ ꯇꯥꯎꯊꯣꯛꯑꯒ ꯑꯩꯅ ꯊꯝꯕꯤꯕ ꯑꯗꯨꯒ ꯊꯨꯝ ꯃꯣꯔꯣꯛ ꯇꯣꯠꯂꯒ ꯊꯝꯃꯦꯗꯅ ꯑꯗꯨꯒ ꯃꯣꯏ ꯀꯥꯎꯔꯝꯗꯥꯏꯗꯨꯗ ꯅꯪ ꯈꯔ ꯋꯥꯠꯂꯤꯀꯥꯟꯗ ꯍꯥꯟꯅ ꯊꯨꯝ ꯃꯣꯔꯣꯛ ꯇꯣꯠꯊꯣꯛꯑ ꯊꯝꯃꯒ ꯃꯔꯨ ꯌꯥꯎꯗꯕ ꯌꯦꯟꯗꯣ ꯑꯗꯨꯒ ꯑꯩꯅ ꯇꯥꯎꯔ ꯇꯥꯎꯔ ꯄꯤꯖꯕꯅꯦ ꯑꯗꯨꯗꯣ ꯍꯣꯏ ꯃꯥꯥ ꯍꯣꯏꯗꯤ ꯌꯦꯟꯗꯣ ꯆꯥꯅꯤꯡꯗꯦꯕ ꯃꯣꯏꯗꯤ ꯑꯍꯟ ꯑꯣꯏꯔꯕꯃꯤꯅ ꯃꯇꯨꯝ ꯑꯃꯃꯝ ꯆꯥꯔꯒ ꯍꯦꯛꯇ ꯆꯥꯅꯤꯡꯗꯦ ꯈꯣꯠꯇꯦꯅ ꯇꯧꯋꯦ ꯑꯗꯨꯅ ꯑꯩꯉꯣꯟꯗ ꯉꯥ ꯂꯩꯔꯨ ꯈꯣꯠꯂꯨꯅ ꯍꯥꯏꯕꯅꯦ ꯅꯪꯅ ꯈꯪꯅꯩ ꯍꯥꯏꯕ ꯃꯐꯝꯗꯨꯗ ꯂꯩ ꯏꯆꯦ ꯉꯥ ꯈꯔ ꯆꯥꯎꯕꯗꯣ ꯇꯥꯎꯊꯣꯛ ꯇꯥꯎꯊꯣꯛꯑ ꯊꯝꯅꯕ ꯑꯗꯣ ꯅꯪꯗꯣ ꯍꯌꯦꯡ ꯑꯗꯨꯝ ꯑꯩꯉꯣꯟꯗ ꯍꯥꯏꯔꯛꯑꯣ ꯅꯪꯅ ꯏꯆꯦꯗꯨꯗꯁꯨ ꯐꯣꯟ ꯇꯧꯒꯦꯁꯨ ꯇꯧꯕꯣ ꯉꯥ ꯈꯔ ꯆꯥꯎꯕꯗꯨꯣ ꯂꯧꯒꯦꯅ ꯑꯩꯒꯤꯗꯤ ꯑꯆꯧꯕ ꯄꯥꯝꯃꯦꯕ ꯃꯔꯨ ꯌꯥꯎꯛꯇꯕꯗꯣ
ꯉꯥꯗꯤꯅꯦ ꯑꯩꯁꯦ ꯃꯥꯒꯤꯗꯩꯗ ꯂꯩꯔꯝꯅꯤ ꯃꯥꯒꯤꯗꯤ ꯑꯩꯅ ꯃꯁꯛ ꯈꯪꯕꯩꯅꯦ ꯃꯥ ꯑꯩꯉꯣꯟꯗ ꯍꯣꯡꯅꯁꯨ ꯄꯤꯕꯤꯔꯦ ꯍꯧꯖꯤꯛꯇꯤ ꯈꯪꯅꯔꯕꯅꯤꯅ ꯑꯩꯁꯨ ꯃꯉꯣꯟꯗꯩꯗ ꯂꯩꯔꯦ ꯑꯗꯨ ꯃꯥꯅ ꯈꯪꯉꯕꯅꯦ ꯃꯥꯒꯤꯗꯤꯅꯦ ꯃꯈꯣꯡ ꯈꯦꯠꯄꯗꯒꯤ ꯍꯧꯔꯅꯤ ꯅꯪ ꯁꯤ ꯉꯥꯥꯁ ꯍꯥꯎꯅꯤ ꯍꯥꯎꯔꯣꯏ ꯍꯥꯏꯕꯁꯦ ꯁꯨꯝ ꯉꯥꯁꯤ ꯇꯣꯏꯅ ꯆ ꯁꯦꯝꯃꯛꯑꯕꯅꯤꯅ ꯈꯪꯉꯦꯕ ꯃꯈꯨꯁꯦ ꯍꯦꯛ ꯈꯦꯠꯄꯗꯒꯤꯅꯦ ꯁꯤ ꯉꯥꯁꯤꯗꯤ ꯍꯥꯎꯅꯤ ꯌꯥꯔꯣꯏ ꯍꯥꯏꯔꯁꯦ ꯈꯪꯉꯦ ꯃꯥꯒꯤꯗꯤꯅꯦ ꯃꯅꯨꯡꯁꯦ ꯑꯩꯈꯣꯏ ꯊꯥꯎ ꯀꯥꯞꯊꯣꯛꯑꯒꯀꯣ ꯃꯁꯥꯒꯤ ꯍꯥꯏꯗꯤ ꯉꯥꯗꯣ ꯑꯔꯤꯕ ꯑꯣꯏꯔꯕꯒꯤ ꯃꯥꯁꯨ ꯃꯁꯛ ꯈꯪꯕ ꯃꯐꯝꯗꯒꯤ ꯅꯠꯇ꯭ꯔꯗꯤ ꯉꯥꯁꯦ ꯂꯧꯗꯦꯅ ꯍꯥꯏꯌꯦꯕ ꯍꯧꯖꯤꯛꯀꯤ ꯉꯥ ꯌꯣꯟꯝꯕꯤꯁꯦ ꯑꯗꯨꯅ ꯃꯥꯒꯤꯗꯤꯅꯦ ꯊꯥꯎꯒ ꯊꯣꯛꯑꯒꯅꯦ ꯌꯥꯝ ꯍꯥꯎꯋꯦꯕ ꯇꯧꯔꯤꯁꯦ ꯃꯀꯛ ꯃꯀꯛ ꯀꯛ ꯊꯣꯛꯑꯒꯅꯦ ꯑꯩꯁꯨ ꯑꯗꯨꯃꯥꯏꯅꯅꯦ ꯇꯧꯔꯒ ꯆꯥꯔꯤꯅꯦ ꯑꯗꯨꯗꯒꯤꯅꯦ ꯑꯩꯗꯤꯅꯦ ꯍꯌꯦꯡꯗꯤꯅꯦ ꯉꯥꯟꯗꯣꯏꯅꯦꯕ ꯑꯩꯈꯣꯏꯒꯤ ꯌꯥꯏꯅꯥꯗꯣ ꯍꯦꯛꯑꯦꯗꯅ ꯑꯗꯒꯤ ꯃꯆꯨ ꯈꯔ ꯍꯥꯞꯆꯤꯜꯂꯅꯤ ꯑꯗꯒꯤ ꯊꯨꯝꯅꯦ ꯃꯔꯨ ꯃꯔꯥꯡꯅꯦ ꯑꯗꯒꯤ ꯑꯩꯈꯣꯏꯒꯤ ꯃꯔꯣꯏ ꯃꯔꯣꯏꯗꯨ ꯃꯔꯣꯏ ꯅꯥꯀꯨꯞꯄꯤꯗꯨꯁꯨ ꯈꯔ ꯀꯣꯛ ꯍꯦꯛ ꯍꯥꯞꯆꯤꯟꯕ ꯑꯗꯨꯒꯅꯦ ꯑꯩꯈꯣꯏ ꯉꯥꯜꯂ ꯆꯥꯕ ꯄ꯭ꯔꯦꯁꯔ ꯀꯨꯀꯔꯗ ꯑꯣꯏꯔꯁꯨ ꯀꯥꯝꯊꯣꯛꯑꯦꯗꯅ ꯑꯗꯨꯒ ꯉꯥꯜꯂ ꯆꯥ ꯑꯗꯨꯁꯨ ꯌꯥꯝ ꯃꯍꯥꯎ ꯂꯩꯌꯦ ꯇꯧꯔꯤꯁꯦ ꯍꯥꯏꯗꯤ ꯁꯨꯝ ꯊꯥꯎ ꯁꯨꯝ ꯅꯨꯡꯇꯤꯒꯤ ꯆꯥꯕꯗꯨ ꯆꯥꯅꯤꯡꯉꯛꯇꯕꯁꯨ ꯌꯥꯎꯋꯤꯗꯅ ꯑꯗꯨꯅ ꯃꯈꯟ ꯃꯈꯟ ꯇꯧꯔꯒꯅꯦ ꯑꯗꯨꯃꯥꯏꯅ ꯉꯥꯜꯂꯒ ꯆꯥꯕ ꯍꯥꯎꯋꯦ ꯑꯗꯨ ꯅꯍꯥꯟ ꯅꯣꯡꯃꯗꯤꯅꯦ ꯉꯥ ꯃꯈꯣꯛ ꯑꯆꯧꯕꯗꯨ ꯊꯣꯡꯉꯦ ꯐꯖꯅꯁꯨ ꯑꯩꯈꯣꯏꯒꯤ ꯆꯝꯊꯣꯡ ꯊꯣꯡꯕ ꯍꯥꯏꯇꯥꯔꯦ ꯐꯖꯅ ꯁꯧꯍꯜꯂꯦ ꯑꯗꯒꯤ ꯀꯩꯅꯣ ꯍꯥꯞꯄꯦ ꯑꯂꯨ ꯍꯥꯞꯄꯦ ꯑꯗꯒꯤ ꯇꯤꯜꯍꯧ ꯆꯅꯝ ꯃꯔꯣꯏꯁꯤꯡꯁꯤ ꯐꯖꯅ ꯍꯥꯞꯄꯦꯗꯅ ꯑꯗꯨꯗꯨꯒꯅꯦ ꯑꯩꯈꯣꯏꯒꯤ ꯀꯩꯅꯣ ꯁꯣꯏꯕꯨꯝꯗꯨꯁꯨ ꯈꯔ ꯍꯥꯞꯆꯤꯟꯕ ꯑꯩꯅ ꯍꯥꯎꯋꯦ ꯑꯗꯨꯁꯨ ꯌꯥꯝꯅ ꯈꯨꯊꯣꯡ ꯑꯃꯗ ꯇꯧꯔꯒ ꯑꯁ ꯆꯥꯟꯅꯈꯤꯕꯁꯤꯗꯤ ꯀꯔꯤꯅꯣ ꯑꯗꯨꯒꯤ ꯅꯨꯃꯤꯠꯇ ꯑꯗꯨꯅ ꯍꯌꯦꯡꯗꯨꯁꯨ ꯉꯥꯗꯨ ꯂꯩꯔꯝꯕ ꯍꯥꯏ ꯑꯆꯧꯕꯗꯣ ꯑꯗꯨꯃꯥꯏꯅ ꯑꯅꯤꯗꯣ ꯂꯧꯁꯤꯜꯂꯛꯑꯒꯦ ꯑꯗꯨꯒ ꯈꯔꯅꯅꯦ ꯌꯥꯏꯊꯣꯛꯑꯒꯅꯦ ꯑꯩꯈꯣꯏꯒꯤ ꯅꯨꯡꯁꯥꯗ ꯑꯗꯨꯃꯥꯏꯅ ꯊꯝꯈ꯭ꯔꯒꯦ ꯑꯗꯨꯗꯨꯒ ꯀꯩꯅꯣ ꯇꯧꯔꯒꯦ ꯃꯀꯣꯛꯇꯣ ꯑꯅꯤ ꯑꯗꯨꯃꯥꯏꯅ ꯊꯣꯡꯒꯦꯅ ꯈꯜꯂꯤꯅꯦ ꯅꯪꯁꯨ ꯑꯗꯨꯃꯥꯏꯅꯅꯦ ꯌꯥꯏꯔꯒ ꯆꯥꯎ ꯌꯥꯏꯔꯒ ꯂꯣ ꯆꯥꯕꯗꯤ ꯌꯥꯝ ꯍꯥꯎꯕꯅꯤ ꯇꯧꯔꯤꯗꯣ
ꯍꯥꯎꯅꯤꯌꯦ ꯍꯥꯏꯗꯤ ꯌꯥꯏꯕꯒꯤ ꯃꯅꯝ ꯍꯥꯏꯗꯤ ꯃꯩꯗ ꯊꯣꯡꯕ ꯍꯥꯏꯁꯦ ꯏꯟꯁꯥꯡꯃꯛꯁꯨ ꯉꯥꯏꯔꯦ ꯒ꯭ꯌꯥꯁꯇ ꯊꯣꯡꯕꯒ ꯃꯩꯗ ꯊꯣꯡꯕꯒ ꯃꯩꯅ ꯊꯣꯡꯕꯅ ꯍꯥꯎꯔꯤꯅꯤꯗꯅ ꯃꯩꯒꯤ ꯃꯅꯝ ꯑꯃ ꯂꯩꯗꯅ ꯏꯁꯤꯡꯃꯛꯇꯁꯨ ꯉꯥꯏꯔꯦ ꯃꯩꯗ ꯂꯣꯟꯕ ꯏꯁꯤꯡꯁꯤꯅ ꯍꯦꯛꯇ ꯃꯅꯝꯁꯤ ꯅꯨꯡꯁꯤꯔꯒ ꯃꯤ ꯀꯅꯥꯒꯨꯝꯕ ꯗꯤ ꯃꯩꯗ ꯂꯣꯟꯕ ꯏꯁꯤꯡꯁꯦ ꯍꯩꯅꯗꯦ ꯍꯥꯏꯕ ꯌꯥꯎꯋꯦꯕꯀꯣ ꯑꯈꯣꯏꯗꯤ ꯃꯩꯁꯦ ꯁꯤꯡꯗ ꯂꯣꯟꯕꯒꯤ ꯏꯁꯤꯡꯁꯦ ꯃꯅꯝ ꯅꯨꯡꯁꯤꯔꯒ ꯑꯈꯣꯏꯗꯤ ꯍꯥꯎꯋꯦꯕ ꯑꯗꯨꯝ ꯏꯪꯉꯗꯤ ꯏꯪꯍꯜꯂꯒꯅꯦ ꯀꯣꯟꯅ ꯊꯛꯄ ꯑꯁꯥꯕꯗꯨꯗꯤ ꯊꯛꯄ ꯉꯝꯗꯕ ꯌꯥꯎꯋꯦꯕ ꯑꯗꯨꯃꯥꯏꯅ ꯉꯥ ꯆꯝꯊꯣꯡꯁꯦ ꯑꯩꯗꯤ ꯆꯥꯗ꯭ꯔꯤ ꯑꯦ ꯃꯤꯅꯗꯤ ꯍꯥꯎꯋꯦ ꯍꯥꯎꯋꯦꯅ ꯍꯥꯏꯕ ꯑꯩꯈꯣꯏ ꯑꯉꯥꯡꯉꯩꯗꯣ ꯉꯥ ꯄꯥꯝꯗꯕꯅꯤꯅ ꯉꯥꯁꯦ ꯄꯥꯛ ꯂꯩꯇꯦꯕ ꯑꯗꯣ ꯍꯥꯏꯗꯤ ꯌꯦꯟꯒꯨꯝꯕ ꯆꯨꯝꯊꯣꯡ ꯊꯣꯡꯕꯗꯨꯗꯤ ꯑꯩꯅ ꯑꯂꯨ ꯈꯔ ꯁꯥꯖꯤꯜꯂꯒ ꯑꯗꯒꯤ ꯗꯁ ꯀꯨꯁꯇꯣ ꯑꯗꯨꯁꯨ ꯍꯥꯞꯄ ꯍꯥꯎꯋꯦꯕ ꯌꯦꯟ ꯊꯣꯡꯕꯁꯤꯗ ꯗꯁ ꯀꯨꯁ ꯑꯗꯒꯤ ꯍꯥꯥ ꯃꯔꯣꯛꯁꯨ ꯈꯔ ꯌꯥꯝꯍꯜꯂꯒ ꯁꯧꯍꯟ ꯁꯧꯍꯜꯂꯒ ꯀꯨꯏꯅ ꯑꯗꯨꯃꯥꯏꯅ ꯇꯧꯔꯒꯗꯤ ꯆꯥꯏ ꯑꯗꯣ ꯉꯥ ꯆꯝꯊꯣꯡꯁꯤꯗꯤ ꯆꯥꯗ꯭ꯔꯦ ꯑꯉꯥꯡꯈꯩ ꯉꯥꯁꯨ ꯄꯥꯝꯗꯕꯅꯤꯅ ꯄꯥꯛ ꯆꯥꯗꯦ ꯅꯪꯅ ꯍꯥꯏꯒꯨꯝꯗꯅ ꯍꯌꯦꯡ ꯅꯣꯡꯃꯗꯤ ꯊꯣꯡꯉ ꯌꯦꯡꯒꯦ ꯍꯌꯦꯡ ꯉꯥ ꯑꯆꯧꯕ ꯂꯧꯕꯒꯤ ꯆꯥꯡꯗꯣ ꯑꯗꯨꯗ ꯊꯣꯡꯉ ꯌꯦꯡꯒꯦ ꯌꯥꯏ ꯌꯦꯗꯤ
ꯌꯦꯡꯉꯣ ꯌꯦꯡꯉꯣ ꯃꯣꯏꯒꯤꯗꯣ ꯉꯥꯗꯣ ꯁꯦꯝꯗꯣꯛꯑꯒꯁꯨ ꯌꯣꯟꯕꯅꯦꯕꯀꯣ ꯉꯥꯗꯣ ꯁꯦꯝꯗꯣꯛꯑꯒ ꯌꯣꯟꯕꯒꯤ ꯃꯁꯥꯗꯣ ꯃꯤꯅ ꯂꯧꯈ꯭ꯔꯒꯅꯦ ꯂꯧꯈꯤꯕꯒꯤꯅꯦ ꯃꯕꯨꯛꯀꯅꯦ ꯃꯀꯣꯛꯀꯗꯨꯣ ꯇꯣꯉꯥꯟꯅ ꯌꯣꯟꯕ ꯅꯨꯃꯤꯠꯁꯨ ꯌꯥꯎꯕꯅꯦꯕ ꯉꯥꯗꯣ ꯈꯔ ꯌꯥꯝꯅ ꯁꯤꯠꯄ ꯅꯨꯃꯤꯠꯇꯗꯤ ꯑꯗꯨꯃꯥꯏꯅ ꯇꯧꯕ ꯅꯨꯃꯤꯠ ꯗꯗꯤ ꯑꯩꯗꯤ ꯉꯥꯁꯤ ꯂꯧꯁꯤꯜꯂꯦꯗꯅ ꯃꯀꯣꯛꯇꯣ ꯑꯗꯨꯃꯥꯏꯅ ꯇꯧꯔꯒ ꯊꯣꯡꯉꯒ ꯆꯥꯕ ꯌꯥꯝ ꯍꯥꯎꯋꯦ ꯑꯩꯈꯣꯏ ꯑꯉꯥꯡꯈꯩꯗꯤ ꯃꯀꯣꯛꯇꯨꯕꯨꯗꯤ ꯃꯣꯏꯗꯤ ꯆꯥꯕ ꯍꯩꯇꯕꯅꯤꯅ ꯆꯥꯗꯦ ꯑꯗꯨꯒ ꯃꯍꯤ ꯇꯣꯠꯂꯒ ꯌꯥꯝ ꯆꯥꯏꯌꯦ ꯃꯍꯤꯗꯨ ꯇꯣꯠꯂꯦꯗꯅ ꯑꯗꯨꯗꯨꯒ ꯉꯥ ꯉꯥꯇꯥꯎꯕ ꯑꯗꯣ ꯑꯗꯨꯅ ꯃꯣꯏꯗꯣ ꯉꯥꯔꯣꯛ ꯑꯣꯏꯔꯒ ꯑꯗꯨꯃꯥꯏꯅ ꯆꯥꯕ ꯃꯍꯤꯒ ꯊꯛꯇꯅ ꯇꯧꯔꯤ ꯇꯧꯔꯤꯁꯦ ꯑꯩꯅ ꯃꯔꯣꯏ ꯃꯄꯥꯡꯗꯣ ꯐꯖꯅ ꯍꯥꯞꯄꯤꯔꯒꯅꯦ ꯃꯅꯝ ꯃꯍ ꯑꯝꯇ ꯅꯝꯗꯦꯕ ꯉꯥꯍꯤꯡ ꯆꯥꯍꯤꯡ ꯃꯅꯝ ꯑꯝꯇ ꯅꯝꯗꯦꯕ ꯑꯗꯒꯤ ꯁꯣꯏꯕꯨꯝꯁꯨ ꯍꯥꯞꯄꯅꯤꯅꯅꯦ ꯍꯦꯟꯅ ꯃꯍꯥꯎꯗꯣ ꯑꯃ ꯊꯣꯛꯑꯒ ꯍꯥꯎꯔꯤꯕ ꯉꯥꯁꯨ ꯑꯆꯧꯕ ꯉꯥꯒꯤ ꯑꯣꯏꯔꯕꯅꯤꯅꯅꯦ ꯊꯥꯎꯗꯣ ꯃꯁꯥꯒꯤ ꯊꯣꯛꯆꯔꯒꯅꯦ ꯌꯥꯝ ꯍꯥꯎꯕ ꯑꯣꯏ ꯇꯧꯔꯤꯁꯦ ꯍꯌꯦꯡ ꯅꯣꯡꯃꯅꯦ ꯅꯪ ꯆꯥꯔꯒ ꯑꯇꯩ ꯌꯦꯡꯉꯣ ꯅꯪꯅ ꯊꯣꯡꯕ ꯇꯜꯂꯒꯅꯅꯦ ꯑꯩ ꯄꯤꯔꯛꯀꯦ ꯀꯧꯔꯛꯀꯦ ꯍꯌꯦꯡ ꯑꯩꯈꯣꯏ ꯊꯣꯡꯀꯥꯟꯗ ꯑꯗꯨꯒ ꯅꯪ ꯆꯥꯈ꯭ꯔ ꯌꯦꯡꯉꯣ ꯑꯁ ꯅꯪ ꯁꯤꯗꯤ ꯁꯨꯃꯥꯏꯅ ꯍꯥꯎ ꯑꯣꯏꯔꯦ ꯍꯥꯏꯗꯣ ꯈꯟꯅꯩ
ꯍꯣꯏ ꯑꯗꯨꯗꯤ ꯅꯪ ꯊꯣꯡꯕꯀꯥꯟꯗꯣ ꯍꯌꯦꯡ ꯅꯣꯝ ꯍꯥꯏꯔꯣꯑꯣ ꯑꯩꯅ ꯊꯣꯡꯕ ꯍꯩꯇ꯭ꯔꯤꯕꯅꯤꯅ ꯑꯩꯁꯦ ꯍꯥꯎꯗꯧ ꯃꯥꯟꯗꯦꯕꯀꯣ ꯑꯗꯨꯅ ꯅꯪ ꯊꯣꯡꯕ ꯀꯥꯟꯗ ꯍꯥꯏꯔꯛꯑꯣ ꯑꯗꯨꯗꯣ ꯍꯌꯦꯡꯗꯣ ꯑꯗꯨꯝ ꯆꯠꯂꯁꯤꯀꯣ ꯑꯗꯨ ꯑꯩꯁꯨ ꯆꯥ ꯑꯝꯇ ꯆꯥꯅꯕ ꯇꯧꯔꯤꯒꯦ
ꯐꯔꯦ ꯐꯔꯦ ꯇꯧꯔꯨꯔꯣ ꯇꯧꯔꯨꯔꯣ